ꯍꯜꯂꯣ
ꯍꯥꯥꯎ
ꯍꯥꯏꯌꯨ ꯇꯥꯁꯤ ꯑꯌꯨꯛ ꯉꯟꯇꯥꯁꯤꯗ ꯈꯣꯟꯖꯦꯟ ꯇꯥꯍꯟꯕꯨ ꯀꯔꯤ ꯄꯥꯎꯗꯝ ꯂꯩꯔꯕꯒꯦ
ꯎꯨꯝ ꯀꯔꯤꯁꯨ ꯂꯩꯇꯦ ꯀꯔꯤꯁꯨ ꯂꯩꯇꯦ ꯑꯩ ꯋꯥꯈꯟꯖꯤꯗ ꯍꯖꯤꯛꯅꯦ ꯑꯩꯅ ꯈꯜꯂꯛꯏꯖꯦ ꯀꯩꯅꯣ ꯈꯪꯗꯦ ꯐꯣꯟꯖꯦ ꯄꯥꯏꯔꯒ ꯑꯩ ꯎꯄꯨꯖꯦ ꯀꯗꯥꯏꯗꯩ ꯂꯩꯗꯣꯏꯅꯣꯟ ꯈꯜꯂꯛꯄꯥꯋꯥꯟ ꯀꯗꯥꯏꯗꯩ ꯂꯩꯕꯅ ꯐꯗꯣꯏꯅꯣꯅ ꯀꯜꯂꯛꯏ ꯎꯄꯨꯖꯦ
ꯀꯔꯤ ꯎꯄꯨꯅꯣ ꯍꯥꯏꯖꯦ
ꯒꯣꯔꯗꯦꯁ
ꯌꯨꯝ ꯄꯥꯟꯕꯗ ꯌꯨꯝ ꯄꯥꯟꯕꯗ ꯄꯨꯅꯕ꯭ꯔꯥ
ꯅꯠꯇꯦꯗ ꯌꯨꯝꯒꯤ ꯁꯤꯖꯤꯟꯅꯔꯝ ꯁꯤꯖꯤꯟꯅꯅꯕꯅꯦ ꯎꯞꯄꯨꯗꯣ ꯑꯩꯈꯣꯏꯒꯤꯗꯤ ꯑꯩꯈꯣꯏ ꯃꯥꯥꯍꯣꯏ ꯊꯥꯏꯅꯩꯒꯤ ꯗꯤ ꯎꯄꯨ ꯃꯆꯥ ꯑꯅꯤ ꯈꯛꯇꯪ ꯍꯥꯞꯄꯛꯏꯗꯅ
ꯑꯥ
ꯑꯍꯥ ꯑꯗꯩ ꯍꯦꯟꯅ ꯂꯩꯇꯦꯕ ꯑꯍꯥꯝ ꯑꯗꯨꯗꯨꯒꯤ ꯄꯣꯠ ꯊꯝꯐꯝ ꯍꯥꯞꯄꯝ ꯂꯩꯔꯛꯇꯕꯒꯤ ꯈꯜꯂꯛꯏꯅꯦ ꯋꯥꯈꯜꯖꯦ
ꯎꯝ
ꯅꯣꯏ ꯈꯪꯅꯕꯒ ꯂꯩꯇ꯭ꯔꯣ ꯑꯥꯏꯔꯟ ꯒꯣꯔꯗꯦꯁ ꯁꯥꯕ
ꯈꯪꯅꯕꯗꯤ ꯂꯩ
ꯂꯩ ꯀꯩ ꯂꯝꯗꯩ
ꯂꯝꯗꯤ ꯀꯗꯥꯏꯗꯒꯤꯅꯣ ꯈꯪꯗꯦ ꯁꯤ ꯑꯦꯝ ꯎ ꯃꯅꯨꯡꯗ ꯇꯥꯝꯃꯣ ꯈꯪꯅꯕ ꯂꯩ
ꯎꯝ ꯎꯝ
ꯅꯪꯅ ꯄꯥꯝꯃꯤ ꯒꯣꯔꯗꯦꯁ ꯁꯦ
ꯒꯣꯔꯗꯦꯁ ꯁꯦ ꯎꯝ
ꯁꯨꯝ ꯏꯆꯝ ꯆꯝꯕꯗꯨꯔꯥ ꯑꯋꯥꯡꯕ ꯑꯇꯥꯡꯕꯗꯨꯔꯣ
ꯑꯋꯥꯡꯕ ꯑꯇꯥꯡꯕ ꯍꯥꯏꯁꯤꯅ ꯑꯃ ꯃꯣꯏꯒꯤ ꯃꯄꯥꯟꯂꯣꯝꯗꯒꯤ ꯄꯨꯁꯜꯂꯛꯄꯅꯦ ꯀꯥꯏꯅ ꯇꯧꯕꯗꯨꯔꯣ
ꯃꯄꯥꯟ ꯂꯝꯗꯩ ꯄꯨꯁꯜꯂꯛꯄꯁꯨ ꯌꯥꯎꯏ ꯑꯩꯈꯣꯏ ꯁ꯭ꯋꯥꯏꯗꯒꯤ ꯁꯥꯕꯁꯨ ꯌꯥꯎꯋꯦ
ꯎꯝ ꯑꯗꯨꯗꯤ ꯌꯥꯝ ꯇꯥꯡꯒꯨꯝ ꯇꯧꯕꯅꯤ
ꯎꯝ ꯖꯤꯑꯥꯏꯞ ꯍꯥꯞꯄ ꯈꯣꯠꯄꯗꯤ ꯇꯥꯡꯏ
ꯗꯤꯖꯥꯏꯟ ꯎꯝ ꯗꯤꯖꯥꯏꯟ ꯍꯥꯞꯄ ꯍꯥꯞꯇꯕꯩ ꯅꯠꯇꯅꯅꯦ ꯇꯨ ꯐꯦꯁ ꯇꯨꯗꯨꯗꯕꯨꯛ ꯐꯅꯌꯥꯝ ꯄꯤ ꯍꯥꯏꯕ ꯃꯣꯏ ꯁ꯭ꯋꯥꯏꯗ ꯁꯥꯟꯅꯕ ꯒꯣꯔꯗ꯭ꯔꯦꯖꯇꯨꯒ ꯌꯦꯡꯉꯨꯔꯕꯨꯗꯤ ꯆꯥꯎꯗꯤ ꯆꯥꯎꯋꯦꯕꯀꯣ ꯑꯗꯨ ꯒꯣꯔꯗ꯭ꯔꯦꯖꯇꯣ ꯋꯥꯡꯁꯨ ꯋꯥꯡꯉꯦꯕ
ꯎꯝ
ꯑꯗꯒꯤ ꯃꯣꯏꯒꯤ ꯑꯩꯈꯣꯏ ꯆꯥꯆꯥꯏ ꯑꯃ ꯄꯨꯔꯛꯑꯦꯕ ꯃꯥꯏ ꯃꯄꯥꯟꯂꯣꯝꯗꯒꯤ ꯄꯨꯁꯜꯂꯛ ꯑꯒ ꯄꯨꯁꯜꯂꯛꯄ ꯒꯣꯔꯗꯦꯁꯅꯦꯅ ꯊꯥ ꯊꯥ ꯂꯥꯎꯋꯦꯕ ꯃꯥꯏ ꯒꯣꯔꯗꯦꯁꯇꯣ ꯑꯗꯨ ꯇꯥꯡꯗꯤ ꯌꯥꯝ ꯇꯥꯡꯉꯦ ꯂꯤꯁꯤꯡ ꯇꯨ ꯐꯦꯁꯇꯨ ꯂꯤꯁꯤꯡ ꯀꯨꯟ ꯃꯌꯥꯅꯤ ꯍꯥꯏꯕ꯭ꯔ ꯀꯩꯅꯣꯝ ꯍꯥꯏꯌꯦ
ꯑꯣ ꯇꯨ ꯐꯦꯁꯇꯣ
ꯇꯨ ꯐꯦꯁꯇ ꯎꯝ ꯇꯨ ꯐꯦꯁꯇ ꯆꯥꯎꯗꯤ ꯆꯥꯎꯔꯦ
ꯑꯗꯨ ꯄꯤꯗ꯭ꯔꯗꯤ ꯀꯩꯅꯣꯅꯦꯍꯦ ꯑꯗꯨꯛꯌꯥꯝ ꯇꯥꯡꯉꯗꯤ
ꯋꯥꯡꯖꯨ ꯋꯥꯡꯉꯦ ꯆꯥꯎꯁꯨ ꯆꯥꯎꯔꯦ ꯃꯣꯏꯒꯤ ꯑꯩꯈꯣꯏ ꯀꯥ ꯍꯣꯏꯒꯤ ꯀꯩꯅꯣ ꯅꯣꯡꯃꯩ ꯂꯥꯏꯁꯦꯟꯁ ꯄꯥꯏꯕꯒꯤꯗꯣ
ꯑꯥ ꯑꯥ
ꯑꯗꯨꯒꯤ ꯂꯧꯕꯒꯤꯗꯣ ꯎꯞꯄꯨ ꯑꯗꯨꯒꯨꯝꯕ ꯂꯩꯇ꯭ꯔꯗꯤ ꯌꯥꯗꯦꯅ ꯑꯩꯈꯣꯏ ꯆꯥꯆꯥꯏ ꯅꯝꯕ ꯂꯥꯛꯑꯦꯕ ꯋꯥꯡ ꯌꯥꯝ ꯋꯥꯡꯉꯦꯕ ꯆꯥꯆꯥꯏꯗꯣ
ꯅꯣꯡꯃꯩ ꯂꯥꯏꯁꯦꯟ ꯄꯥꯏꯕ ꯑꯗꯤ ꯀꯅꯥꯅꯣ ꯍꯥꯏꯁꯦ
ꯑꯩꯈꯣꯏ ꯀꯥ ꯑꯃꯒꯤ
ꯑꯗꯨ ꯑꯗꯨ ꯂꯥꯏꯁꯦꯟꯁꯇꯣ ꯄꯥꯏꯔꯗꯤ ꯀꯩꯗ ꯀꯩ ꯂꯩꯇ ꯌꯥꯗꯦ ꯍꯥꯏꯅꯣ
ꯀꯌꯥꯗꯤ ꯍꯥꯏꯕ ꯎꯞꯄꯨ ꯒꯣꯔꯗꯦꯖ ꯑꯆꯧꯕ ꯑꯗꯨ ꯍꯥꯞꯅꯕ ꯀꯩꯒꯤꯅꯣ ꯈꯪꯗꯦ ꯀꯩꯒꯤꯅꯣ ꯌꯥꯝ ꯁꯦꯀ꯭ꯌꯣꯔ ꯑꯣꯏꯕ ꯄꯣꯠ ꯑꯀꯟꯕ ꯒꯣꯔꯗꯦꯖ ꯑꯆꯧꯕ ꯑꯋꯥꯡꯕ ꯑꯗꯨꯒꯨꯝꯕ ꯂꯩꯇ ꯌꯥꯗꯦꯌꯦ ꯍꯥꯏꯌꯦ ꯑꯗꯨꯗꯨꯒꯤ ꯑꯗꯨꯏ ꯃꯃꯥꯡꯗ ꯐꯣꯇꯣꯒ ꯅꯝꯃꯦꯕ ꯒꯣꯔꯗꯦꯖꯇꯨꯒꯤ ꯃꯃꯥꯡꯗꯒ ꯂꯦꯞꯄꯒ ꯂꯩ ꯍꯥꯏꯕꯩ ꯇꯥꯛꯅꯕ
ꯑꯣ ꯃꯔꯨ ꯑꯣꯏꯕꯝ ꯄꯣꯠ ꯑꯝ ꯊꯝꯕꯅꯤꯗ
ꯎꯝ
ꯎꯝ ꯅꯣꯡꯃꯩꯗꯣ ꯍꯨꯔꯥꯟꯒ꯭ꯔꯗꯤ ꯀꯩꯅꯣ ꯇꯧꯔ ꯆꯠꯈꯤꯗꯅꯥ ꯅꯝꯕꯔ ꯂꯩꯗꯅ ꯅꯣꯡꯃꯩꯗꯨꯒꯤ ꯑꯗꯨꯒꯤ ꯃꯥꯡꯕ ꯌꯥꯗꯕ ꯈꯣꯠꯇꯕ ꯈꯔ ꯂꯩ
ꯎꯝ
ꯈꯪꯗꯦꯗ ꯇꯧꯔꯤꯖꯦ ꯅꯣꯡꯃꯩ ꯂꯩꯕ
ꯃꯩ ꯂꯩꯕꯗ ꯑꯥꯏꯔꯟ ꯒꯣꯗ꯭ꯔꯦꯖꯁꯨ ꯂꯩꯗ꯭ꯔ ꯂꯩꯗ꯭ꯔꯕ ꯌꯥꯗ꯭ꯔꯕ ꯌꯥꯗ꯭ꯔꯦ ꯑꯗꯨꯗꯨꯒꯤ ꯐꯣꯟ ꯑꯃ ꯐꯣꯟ ꯀꯩꯅꯣ ꯇꯧꯕ ꯂꯥꯛꯏꯅꯦꯕ ꯑ ꯊꯋꯣꯏꯟꯀꯤ ꯐꯣꯇꯣ ꯅꯝꯕ ꯂꯥꯛꯏꯅꯦꯕ ꯑꯈꯣꯏ ꯆꯥꯆꯥ ꯍꯣꯏꯗ ꯑꯁ
ꯑꯣ ꯅꯣꯏ ꯏ ꯅꯣꯏ ꯀꯩꯅꯣꯗꯣ ꯏ ꯀꯩꯅꯣꯗꯗꯤ ꯀꯩ ꯊꯕꯛ
ꯀꯩ ꯊꯕꯛ ꯇꯧꯒꯦ ꯃꯥꯏ ꯅꯨꯄꯥꯗꯨꯗꯤ ꯀꯅꯥ ꯅꯣꯏ ꯀꯀꯥꯗꯣ ꯇꯧꯗꯦꯗꯥ ꯃꯥꯏ ꯎꯝ ꯀꯣꯆꯤꯡ ꯇꯧ ꯀꯣꯆꯤꯡ ꯍꯥꯡꯉꯤ ꯑꯣꯖꯥ ꯑꯣꯏꯔꯤ
ꯎꯝ ꯂꯥꯏꯁꯦꯟꯁ ꯄꯥꯏꯖꯤꯅ ꯍꯟꯗꯛꯀꯤ ꯂꯥꯟꯒꯤꯗꯨꯗꯔꯣ
ꯑ ꯂꯥꯟꯒꯤꯗꯨꯗꯅꯤꯗꯥ
ꯎꯝ ꯑꯩꯖꯨ ꯂꯥꯏꯁꯦꯟꯁ ꯑꯝꯇ ꯂꯩꯖꯤꯔ ꯈꯪꯗꯦꯅꯦ
ꯑꯁ ꯋꯥꯊꯤ ꯇꯧꯔꯅꯨ
ꯂꯝꯕꯤ ꯂꯪꯒꯥꯥꯡ ꯆꯠꯄꯗ ꯃꯇꯣꯟ ꯈꯔ ꯎꯍꯟ ꯃꯅꯤꯡ ꯈꯔ ꯎꯍꯟ ꯇꯧ ꯂꯣꯏꯔꯦ
ꯇꯥꯅꯤꯡꯗꯦ ꯇꯥꯅꯤꯡꯗꯦ ꯑꯩ ꯍꯩꯅꯗꯦ ꯑꯗꯨꯒꯨꯝꯕ ꯊꯕꯛ
ꯅꯪ ꯄ꯭ꯔꯣꯇꯦꯛꯁꯟ ꯑꯣꯏꯗꯣꯏꯅꯤꯅꯦ
ꯑꯣꯏꯔꯖꯨ ꯄꯥꯝꯖꯗꯦ
ꯎꯝ ꯅꯨꯄꯤꯃꯆꯥꯗꯤ ꯃꯈꯣꯟ ꯇꯥꯗꯦ ꯀꯗꯥꯏ ꯆꯠꯈꯔꯦ
ꯑꯥ ꯃꯃꯥꯡꯗ ꯂꯥꯛꯇꯦ ꯁꯤꯗꯒ
ꯉꯔꯥꯡ ꯃꯥ ꯀꯗꯥꯏ ꯇꯨꯝꯒꯦ
ꯇꯨꯝꯒꯦ ꯑꯁ ꯑꯈꯣꯏꯅ ꯕꯣꯜ ꯌꯦꯡ ꯆꯠꯂ ꯃꯥ ꯍꯧꯒꯠ ꯂꯩꯔꯝꯗꯅ ꯑꯈꯣꯏ ꯃꯥꯅ ꯑꯈꯣꯏꯕꯥꯗꯨꯅ ꯃꯆꯥꯅꯨꯨꯄꯤ ꯍꯧꯒꯣꯠꯂꯒ ꯀꯩꯅꯣ ꯇꯧꯍꯧꯑꯦꯅ ꯇꯧꯔꯥꯛꯇꯅ ꯑꯗꯨꯒ ꯕꯣꯜ ꯌꯦꯡꯕ ꯑꯃꯨꯛ ꯌꯥꯎꯔꯦ ꯑꯆꯥꯄꯣꯠ ꯇꯞ ꯇꯥꯏ ꯆꯥ ꯊꯣꯛꯑꯦ ꯑꯗꯨꯒ ꯑꯃꯨꯛ ꯇꯨꯝꯒꯔꯦ ꯕꯣꯜ ꯂꯣꯏꯔꯝꯗꯥꯏꯗ ꯑꯍꯣꯏ
ꯅꯣꯏ ꯕꯥ ꯃꯆꯥꯅꯨꯄꯤ ꯍꯧꯒꯠꯂꯦꯕꯣ ꯊꯤꯜꯂꯛꯏꯔꯣ
ꯊꯤꯂꯛꯏꯔꯣ ꯑꯍꯣꯏ ꯊꯤꯟꯕ ꯂꯥꯛꯄ ꯅꯠꯇꯦ ꯑꯍꯥ ꯃꯄꯥꯟ ꯊꯣꯛꯅꯤꯡꯉꯦꯅ ꯍꯧꯒꯠꯂꯛꯄ ꯑꯕꯦꯝꯃ ꯃꯆꯥ ꯑꯗꯨꯒ ꯇꯨꯝꯍꯧꯔꯕꯅꯦꯅ ꯍꯥꯏꯕ ꯃꯃꯥꯗ ꯊꯔꯣ ꯊꯔꯣ ꯑꯣꯜꯂꯒ ꯑꯗꯣ ꯈꯣꯏ ꯃꯥꯅ ꯀꯩꯁꯨ ꯇꯨꯝꯃꯝꯃꯔꯣꯏ ꯑꯁꯤ ꯉꯥꯡꯖꯦꯅ ꯆꯠꯂꯨꯀꯥꯟꯗꯗꯤ ꯇꯨꯝꯃꯝꯗ꯭ꯔꯦ
ꯎꯝ
ꯕꯣꯜ ꯌꯦꯡꯅꯤꯡꯕ꯭ꯔ ꯍꯪꯉꯦꯌꯦ ꯃꯃꯥꯅ ꯑꯗꯨ ꯃꯣꯏ ꯑꯃ ꯁꯥꯏ ꯍꯥꯏꯔꯛꯑꯦ ꯅꯪꯅ ꯄꯨꯁꯨ ꯄꯨꯕꯤꯗꯅ ꯍꯥꯏꯌꯦ ꯈꯣꯏ ꯃꯥꯗ
ꯀꯞꯄ ꯂꯩꯔꯝꯃꯦ ꯍꯥꯏꯕ꯭ꯔꯣ
ꯀꯞꯇꯦꯗ ꯀꯞꯄꯗꯤ ꯌꯥꯝ ꯐꯕꯅꯦ ꯎꯝ
ꯊꯥꯡꯗꯕꯤꯌꯣ ꯊꯔꯣ ꯊꯔꯣ ꯑꯣꯠꯂꯝꯃꯤꯕ ꯐꯃꯨꯡꯗ
ꯑꯥ ꯑꯥ ꯐ ꯐꯗꯤ ꯌꯥꯝ ꯐꯩꯌꯦꯕꯀꯣ ꯀꯦꯁꯟꯅꯕ ꯃꯥꯖꯦ
ꯑꯣ
ꯑꯈꯣꯏ ꯃꯌꯥꯝꯅ ꯃꯥ ꯃꯊꯟꯗ ꯑꯉꯥꯡꯗꯣ ꯂꯛꯅꯕ ꯅꯨꯡꯉꯥꯏꯕꯗꯤ ꯃꯥ ꯃꯊꯟꯗ ꯉꯥꯏꯔꯦꯗꯅꯀꯣ ꯍꯧꯖꯤꯛꯇꯣ
ꯎꯝ
ꯑꯗꯨꯅ ꯃꯥꯖꯦ ꯀꯦꯁꯟꯅꯔꯦꯕ ꯌꯥꯝꯅ ꯑꯗꯩꯗꯤ ꯇꯨꯝꯇꯨꯝꯕ ꯍꯥꯏꯔ ꯄꯪꯕꯅꯤꯅ ꯂꯛꯅꯕ ꯅꯨꯡꯉꯥꯏꯇꯝꯅꯤꯅ ꯃꯤꯅ ꯀꯩꯁꯨ ꯀꯩꯅꯣ ꯇꯧꯕꯤꯗꯕꯗꯣ ꯀꯩ ꯍꯥꯏꯅꯤ ꯑꯉꯥꯡꯖꯦ ꯃꯤꯅ ꯅꯨꯡꯁꯤꯕ ꯃꯤ ꯆꯤꯡꯁꯟꯕ ꯍꯥꯏꯕ ꯑꯉꯥꯡ ꯑꯣꯏꯌꯦꯕ ꯑꯕꯦꯝꯃꯥꯁꯤꯅ
ꯑꯣ
ꯑꯗꯨꯒ ꯑꯈꯣꯏꯒꯤ ꯑꯉꯥꯡ ꯅꯨꯄꯥ ꯃꯆꯥꯁꯤꯅ ꯑꯣꯏꯗꯦꯕ ꯅꯨꯨꯄꯤ ꯃꯆꯥꯅꯗꯤ ꯍꯦꯜꯂꯤ ꯀꯣ ꯑꯗꯨꯝ
ꯍꯦꯟ ꯇꯥꯝꯅꯤꯁꯤ
ꯎꯝ
ꯅꯨꯄꯥꯗꯤ ꯕꯨꯠ
ꯅꯨꯡꯉꯥꯏꯇꯦꯕ ꯑꯗꯨꯅ ꯁꯤꯡꯉꯦ ꯍꯧꯖꯤꯛꯇꯤ ꯈꯔꯕꯨ ꯂꯣꯏ ꯈꯪꯉꯦ ꯑꯗꯨ ꯆꯠꯄ ꯑꯗꯥ ꯆꯠꯄ ꯑꯗꯨꯗ ꯃꯔꯣꯟ ꯊꯣꯛꯇꯄ ꯑꯗꯩꯗꯤ ꯂꯛꯅꯕ ꯈꯔ ꯅꯨꯡꯉꯥꯏꯇꯦ ꯍꯥꯏꯕꯩ ꯋꯥꯅꯤ
ꯎꯝ ꯂꯛꯅꯕ ꯈꯔ ꯅꯨꯡꯉꯥꯏꯇꯦꯗꯤ
ꯅꯨꯡꯉꯥꯏꯇꯦꯗꯤ ꯂꯛꯅꯕꯗ ꯑꯩꯈꯣꯏꯒꯤ ꯑꯉꯥꯡ ꯑꯗꯨꯝ ꯃꯆꯤꯟꯒ ꯎꯋꯥ ꯎꯋꯥ ꯀꯥꯏ ꯈꯨꯝꯗꯅ ꯑꯗꯒꯤ ꯅꯤꯡꯕ ꯀꯩꯀꯩꯒ ꯇꯧꯕꯗꯣ ꯑꯗꯨ ꯑꯣꯏꯗꯦꯕ ꯃꯥꯗꯤ꯫ ꯑꯁ ꯑꯩꯈꯣꯏ ꯑꯕꯦꯝꯃꯥ ꯃꯆꯥꯗꯤ ꯁꯟꯁꯥ ꯍꯩꯇ꯭ꯔꯤꯉꯩꯗꯒꯤ ꯃꯔꯣꯜ ꯂꯣꯜꯂꯦ꯫
ꯀꯃꯥꯏꯅꯅꯣ ꯂꯣꯜꯂꯤꯖꯦ꯫
ꯃꯔꯣꯟ ꯂꯣꯟꯕ ꯍꯥꯏꯗꯤ ꯃꯔꯣꯟꯗꯣ ꯀꯩ ꯍꯥꯏꯅꯤ ꯑꯉꯥꯡꯒꯤ ꯑꯃ ꯊꯣꯛꯇ꯭ꯔꯤꯉꯩꯒꯤ ꯂꯣꯟꯕꯝ ꯂꯩꯇ꯭ꯔꯣ ꯑꯧ ꯀꯥꯏꯟꯒ ꯇꯧꯔꯒ ꯃꯤ ꯑꯗꯨꯝ ꯀꯧꯕꯤꯗꯣ ꯑꯃꯥꯏꯟ ꯑꯗꯨꯝ ꯀꯧꯒ꯭ꯔꯦꯕ ꯃꯥꯗꯤ꯫
ꯌꯥꯝ ꯁꯤꯡꯒꯦ ꯅꯆꯟꯅꯨꯄꯤꯗꯣ ꯑꯩꯒ ꯋꯥꯔꯤ ꯁꯥꯟꯅꯕꯗꯖꯣ꯫
ꯎꯝ ꯑꯩꯅ
ꯀꯩꯗꯧꯔꯦ꯫
ꯍꯥꯥ
ꯀꯩꯗꯧꯔꯦ꯫
ꯑꯣ ꯐꯣꯟ ꯂꯥꯛꯄ ꯑꯗꯨꯗꯨꯒꯤ
ꯎꯝ ꯀꯅꯥ ꯐꯣꯟ ꯇꯧꯔꯛꯏꯅꯣ꯫
ꯑꯉꯥꯡ ꯑꯃ ꯐꯣꯟ ꯇꯧꯔꯛꯄ꯫
ꯀꯩꯅꯣꯅꯦ ꯑꯉꯥꯡꯅꯣ ꯅꯠꯇ꯭ꯔꯒꯅ ꯁꯥꯏꯡꯆꯤꯛꯂꯣ꯫
ꯗꯣꯝꯆꯥ ꯁꯅꯥꯇꯣꯃꯤ ꯃꯆꯥꯅꯨꯄꯥꯗꯣ꯫
ꯀꯔꯤ ꯍꯥꯏꯔꯛꯏꯕ꯫
ꯈꯪꯗꯦ ꯐꯣꯟ ꯄꯥꯏꯈꯠꯇꯤꯌꯦ꯫
ꯁꯨꯝ ꯅꯤꯡꯖꯤꯡꯗꯅ ꯐꯣꯟ ꯇꯧꯔꯛꯏ ꯖꯥꯠꯂ꯫
ꯍꯥꯥ
ꯃꯆꯥ ꯅꯨꯄꯤꯗꯨꯔꯣ ꯃꯆꯥ ꯅꯨꯄꯥꯗꯨꯔꯣ꯫
ꯃꯆꯥꯅꯨꯄꯥ ꯗꯣꯏ ꯅꯝꯕꯔꯅꯦ ꯑꯗꯣ ꯗꯨꯝꯆꯥꯅ ꯇꯧꯔꯛꯏꯔ ꯈꯪꯗꯦ ꯃꯥꯅꯁꯨ ꯍꯦꯛ ꯇꯧꯔꯛꯄꯅꯦꯕ꯫ ꯃꯥꯏ ꯐꯣꯟ ꯄꯩꯁꯥ ꯌꯥꯎꯗ꯭ꯔꯀꯥꯟꯗ꯫
ꯃꯆꯥ ꯅꯨꯄꯥꯗꯨꯕꯨ ꯑꯥ ꯃꯄꯥꯜ ꯂꯝ ꯂꯩꯒ꯭ꯔꯦꯗꯥꯏꯅꯦ꯫
ꯑꯥ ꯁꯨꯇꯤ ꯊꯣꯛꯂꯛꯄ ꯃꯣꯏꯗꯤ ꯁꯨꯇꯤ ꯊꯣꯛꯄꯗ ꯏꯟꯇꯟꯒ ꯄꯨꯍꯜꯂꯤꯕꯣ ꯁ꯭ꯋꯥꯏꯗ꯫
ꯀꯔꯤꯅꯦ ꯃꯥ ꯇꯝꯃꯤꯗꯣ꯫
ꯁꯤꯚꯤꯜ ꯏꯟꯖꯤꯅ꯭ꯌꯥꯔꯤꯡ꯫
ꯑꯣ꯫
ꯃꯥꯅ ꯑꯥꯔꯀꯤꯇꯦꯛ ꯇꯝꯖꯅꯤꯡꯕꯅꯦꯕꯀꯣ꯫ ꯑꯥꯔꯀꯤꯇꯦꯛꯇꯣ ꯄꯩꯁꯥ ꯌꯥꯝ ꯆꯥꯎꯋꯦ ꯑꯗꯨꯗꯩ ꯑꯗꯨꯏꯁꯨ ꯃꯊꯛꯇ꯫ ꯊꯕꯛ ꯐꯪꯕꯁꯨ ꯈꯔ ꯋꯥꯏꯌꯦꯅ꯫ ꯑꯗꯨ ꯊꯕꯛ ꯐꯪꯕ ꯋꯥꯌꯦ ꯍꯥꯖꯦ ꯍꯧꯖꯤꯛ ꯃꯇꯝꯗ ꯑꯥꯔꯀꯤꯇꯦꯛꯁ ꯊꯕꯛ ꯌꯥꯝ ꯐꯪꯉꯦ ꯍꯥꯏꯕ꯫
ꯐꯪꯕꯅꯤꯗ꯫
ꯎꯝ ꯑꯗꯣ ꯃꯥ ꯇꯝꯅꯤꯡꯕꯗꯣ꯫ ꯄꯩꯁꯥꯗꯣ ꯌꯥꯝ ꯆꯥꯎꯧꯃꯟꯗꯅ ꯃꯃꯥ ꯑꯣꯏꯅ ꯇꯝꯍꯟꯕ ꯉꯝꯃꯔꯣꯏꯅ ꯁꯦꯚꯤꯜꯗ ꯑꯣꯏꯅ ꯊꯥꯖꯤꯟꯒꯔꯦ꯫
ꯅꯣꯏꯒꯤ ꯀꯩꯅꯣꯗꯣ ꯅꯣꯏꯗꯥꯒꯤ ꯅꯨꯨꯄꯤ ꯗꯣ
ꯎꯝ꯫
ꯑꯗꯨꯗꯅꯦ ꯑꯩ ꯃꯤꯠ ꯁꯣꯛꯄꯒꯤꯅꯦ꯫ ꯅꯣꯏ ꯗꯣꯛꯇꯔ ꯈꯪꯅꯕ ꯍꯥꯏꯗꯤ ꯂꯩꯗꯅ ꯃꯣꯏ ꯍꯣꯁꯄꯤꯇꯥꯜ ꯍꯣꯁꯄꯤꯇꯥꯜꯗ ꯂꯩꯕꯗꯣ ꯈꯪꯅꯕ꯫
ꯍꯣꯁꯄꯤꯇꯥꯜꯒꯤ ꯗꯥꯛꯇꯔꯗꯤ ꯌꯦꯡꯕ ꯅꯨꯡꯉꯥꯏꯇꯕꯅꯦ꯫
ꯃꯤꯠ ꯌꯦꯡꯅꯕꯩ ꯅꯠꯇꯦ ꯑꯩꯅ ꯍꯥꯏꯗꯤ ꯇꯥꯎ꯫
ꯎꯝ꯫
ꯅꯣꯏꯗꯥꯏ ꯅꯨꯄꯤꯗꯅꯦ ꯃꯣꯏ ꯑꯗꯥꯏꯒꯤ ꯍꯣꯁꯄꯤꯇꯥꯜ ꯉꯥꯡꯇ ꯃꯤ ꯌꯧꯅ ꯂꯩꯕꯗꯣ ꯑꯗꯨꯗ ꯌꯥꯝ ꯀ꯭ꯂꯣꯖ ꯑꯣꯏꯕ ꯈꯪꯅꯕ ꯂꯩꯔꯗꯤꯅꯦ ꯃꯤꯠ ꯁꯣꯛꯄꯒꯤꯅꯦ ꯄꯤ ꯗꯕ꯭ꯂꯤꯎꯇꯤ ꯁꯔꯇꯤꯐꯤꯀꯦꯠꯇꯨ ꯇꯥꯟ ꯇꯥꯟꯊ
ꯎꯝ ꯑꯗꯨꯒ ꯅꯪ ꯀꯩꯗꯧꯒꯦꯕ
ꯑꯗꯨ ꯄꯥꯏꯔꯗꯤ ꯅꯪ ꯅꯨꯡꯉꯥꯏꯗꯨꯅꯤꯡꯅꯦ ꯑꯩꯒ ꯅꯪꯅ ꯑꯩꯅ ꯄꯤ ꯗꯕ꯭ꯂꯤꯎꯇꯤꯒꯤ ꯊꯕꯛ ꯀꯩꯀꯥ ꯀꯥꯎꯁꯨ ꯂꯣꯏ ꯊꯥꯖꯤꯟꯗꯣꯏꯅꯤ ꯅꯪ
ꯎꯝ
ꯅꯪꯅ ꯍꯥꯏꯒꯗꯕꯁꯦ ꯏꯆꯦ ꯏꯆꯦ ꯈꯤꯇꯪ ꯃꯇꯦꯡ ꯄꯥꯡꯅꯁꯤ ꯑꯩꯁꯨ ꯂꯥꯏꯕꯛ ꯐꯕ ꯌꯥꯕ ꯌꯦꯡꯒꯦ
ꯎꯝ
ꯁꯨꯝ ꯃꯗꯨ ꯃꯗꯨ ꯌꯥꯝ ꯁꯣꯛꯏ ꯃꯥ ꯁꯣꯛꯄ ꯃꯔꯝꯁꯤꯅ ꯄꯤ ꯗꯕ꯭ꯂꯤ ꯒꯤ ꯃꯤ ꯈꯪꯅꯕ ꯂꯩꯇꯤ ꯑꯝꯇ ꯇꯥꯟꯊꯣꯛꯆꯒꯦ ꯈꯣꯠꯀꯦꯅ ꯍꯥꯏꯌꯣꯕ ꯑꯗꯨ ꯈꯪꯅꯕ ꯂꯩꯔꯗꯤ ꯑꯝꯇ ꯍꯪꯉꯣ
ꯃꯤꯠ ꯃꯤꯠ ꯌꯥꯝ ꯁꯣꯛꯄ ꯃꯤꯠ ꯇꯥꯡꯕꯩ ꯅꯠꯇꯕ ꯃꯤꯠ ꯌꯥꯝ ꯁꯣꯛꯄꯩꯁꯨ ꯄꯤꯕ꯭ꯔꯣ ꯍꯥꯏꯁꯦ
ꯏꯁ ꯃꯤ ꯃꯤꯠ ꯑꯥ ꯁꯥꯊꯤꯅ ꯁꯣꯛꯄ ꯃꯤ ꯌꯥꯎꯔꯗꯤꯅꯦ ꯄꯤ ꯗꯕꯂꯤꯌꯨꯇꯤꯒꯤ ꯄꯤꯕꯟ
ꯑꯗꯨꯗꯤ ꯑꯩ ꯁꯨꯁꯃꯤꯇꯥ ꯍꯣꯏꯁꯨ ꯂꯧꯊꯣꯛ ꯌꯥꯏꯅꯦ
ꯌꯥ ꯌꯥꯅꯤ ꯃꯣꯏꯒꯤ ꯃꯤꯠꯇꯨꯁꯨ ꯄꯨꯟꯅ ꯂꯧꯊꯣꯛꯇꯕꯩꯅꯦꯕꯀꯣ ꯃꯤ ꯁꯪꯒ ꯂꯩꯕ ꯃꯤꯗꯤꯅꯦ ꯑꯗꯨꯒꯤ ꯃꯤꯠ ꯁꯣꯛꯄꯒꯤ ꯃꯌꯥꯝ ꯁꯣꯛꯇ꯭ꯔꯁꯨꯅꯦ ꯁꯨꯡꯂꯥꯎ ꯁꯣꯛꯇꯕ ꯃꯤꯛꯇ ꯑꯗꯨꯒꯤ ꯁꯥꯔꯇꯤꯐꯤꯒꯦꯠꯗꯣ ꯂꯧꯊꯣꯛ ꯄꯥꯏ ꯍꯥꯏꯕ ꯑꯗꯨꯅ ꯅꯣꯏ ꯀꯩꯅꯣꯗꯣ ꯇ ꯍꯪꯕꯨꯗꯅ ꯅꯣꯏꯗꯥꯏ ꯅꯣꯏ ꯅꯠꯇꯩꯃꯗ
ꯅꯣꯏ ꯏꯅꯝꯃꯗ
ꯅꯣꯏ ꯏꯅꯝꯃꯗ
ꯍꯪꯕꯗꯤ ꯍꯪꯒꯦ ꯑꯗꯣ ꯈꯪꯗꯦ ꯊꯥꯖꯗꯦ
ꯍꯪꯕꯨꯗꯤ ꯍꯪꯒꯦ ꯑꯗꯨ ꯏꯅꯝꯃꯒ ꯀꯅꯥꯝꯇ ꯁꯦꯝꯕꯤꯕ ꯌꯥꯕ ꯑꯝꯇ ꯂꯩꯔꯣꯏꯗ꯭ꯔꯥꯅ ꯍꯥꯏꯌꯣꯕ
ꯎꯝ
ꯑꯩꯖꯣ ꯑꯩꯗꯣ